ꯀꯅꯥꯅꯣ ꯀꯅꯥꯅꯣ
ꯁꯥꯅꯦ
ꯁꯥꯒ ꯋꯥ ꯉꯥꯡꯉꯤꯍꯦ ꯗꯛꯁꯥꯁꯦ ꯐꯣꯟ ꯄꯥꯏꯕ꯭ꯔꯥ
ꯇꯨꯊꯥꯎꯖꯟ ꯇ꯭ꯋꯦꯟꯇꯤ ꯁꯤꯛꯁꯀꯤ ꯊꯣꯛꯄ ꯁꯥ ꯗꯨ ꯑꯣꯏꯕꯒꯤ ꯍꯪꯇꯦ ꯃꯤꯔꯣꯟ ꯃꯤꯔꯣꯜ ꯃꯤꯔꯣꯟ ꯈꯪꯕ ꯁꯥ ꯌꯥꯝ ꯂꯩꯌꯦ ꯑꯗꯨꯗꯤ
ꯑꯗꯨ ꯅꯪ ꯍꯌꯦꯡ ꯂꯩꯒꯗ꯭ꯔꯥ ꯌꯨꯝꯗ
ꯍꯟꯗꯛ ꯊꯥꯁꯤꯝ ꯂꯩꯅꯤꯃꯦ ꯑꯗꯨ ꯂꯩꯅꯤ ꯍꯌꯦꯡ ꯂꯩꯅꯤ ꯍꯌꯦꯡ ꯆꯠꯅꯤꯡꯉꯥꯏ ꯂꯩꯇꯦ
ꯀꯩꯅꯣ ꯅꯪ ꯈꯨꯠꯗꯣ ꯀꯩ ꯀꯩꯗꯧꯕꯒꯤꯅꯣ ꯀꯔꯤ ꯁꯅꯥꯏ ꯍꯥꯏꯅꯣ
ꯑꯦꯛꯁꯔꯁꯥꯏꯁ ꯇꯧꯕꯤ ꯁꯥꯟꯅꯕꯗ ꯁꯣꯛꯄꯅꯦꯗ ꯕꯥꯔꯒꯨꯝꯕ ꯆꯤꯡꯕꯗ
ꯑꯁ ꯑꯁ ꯑꯁ ꯆꯤꯡꯕꯗꯤ ꯆꯤꯡꯕ ꯉꯝꯕ꯭ꯔꯣ
ꯆꯠꯊꯣꯍꯦ ꯉꯝꯕ꯭ꯔ ꯒꯥꯏ
ꯑꯩꯁꯨ ꯕꯥꯥꯔ ꯆꯤꯡꯕ
ꯍꯧꯖꯤꯛ ꯉꯝꯃꯤꯕꫭ
ꯍꯥ
ꯍꯧꯖꯤꯛ ꯉꯝꯃꯤꯕꯣ
ꯑꯁ ꯍꯧꯖꯤꯛꯄꯨꯗꯤ ꯉꯝꯗ꯭ꯔꯦ ꯑꯩ ꯀꯩꯅꯣ ꯎꯝ ꯎꯝ ꯎꯝ ꯀꯥꯟꯆꯤꯄꯨꯔꯒ ꯍꯥꯏꯕ ꯑꯃ
ꯉꯥꯎꯕꯅꯦ
ꯉꯥꯎꯖꯕꯗꯣ ꯆꯥꯛ ꯌꯥꯝ ꯆꯥꯕꯒꯤ ꯉꯥꯎꯖꯩ ꯉꯥꯎꯋꯤ
ꯆꯥꯛ ꯉꯥꯎꯔꯕ
ꯎꯝ
ꯌꯥꯆꯪ ꯌꯥꯆꯪꯉꯀꯥꯟꯗ ꯑꯗꯨꯝ ꯋꯥꯛꯀꯤꯡ ꯆꯦꯟꯕꯒꯤꯀꯣ ꯗꯨꯗ ꯁꯣꯛꯄꯅꯦ ꯉꯁꯤ ꯉꯔꯥꯡꯕꯨꯗꯤ ꯆꯦꯟꯗ꯭ꯔꯦ
ꯎꯝ ꯋꯥꯛꯀꯤꯡ ꯀꯩꯅꯣ ꯑꯩ ꯀꯩꯅꯣ ꯍꯪꯉꯤ ꯋꯥꯛꯀꯤꯡ ꯆꯦꯟꯕꯖꯤ ꯅꯪ ꯈꯨꯠꯅ ꯆꯦꯟꯕ꯭ꯔꯅꯦ
ꯑꯦ ꯋꯥꯀꯤꯡ ꯆꯦꯟꯕꯩꯖꯦ ꯑꯗꯨ ꯈꯨꯠꯁꯨ ꯁꯥꯟꯅꯗꯣꯏꯅꯦ ꯃꯊꯛꯇ ꯑꯥꯗ ꯗꯨ ꯌꯥꯗꯞꯅꯤꯅ ꯅꯨꯡꯉꯥꯏꯇ꯭ꯔꯕ ꯋꯦꯗꯔꯖꯨ ꯑꯃꯨꯛ ꯌꯥꯗꯦ ꯈꯨꯠꯁꯨ ꯌꯥꯗꯕꯤꯗ ꯍꯛꯆꯥꯡꯗꯤ ꯅꯨꯡꯉꯥꯏꯕ ꯋꯥꯠꯄꯗꯨ ꯆꯦꯟꯗꯝꯅꯤ ꯆꯦꯜꯂ ꯈꯛ ꯇꯣꯛꯄꯩ ꯅꯠꯇꯦ ꯀꯩꯅꯣ ꯉꯔꯥꯡ ꯅꯍꯥꯟ ꯆꯤꯡ ꯀꯥꯕꯤ ꯁꯥꯟꯅꯔꯨꯕ ꯁꯤꯡꯖꯨ ꯆꯥꯕ‌
ꯑꯣꯛ ꯁꯤꯡꯖꯨ ꯆꯥꯕ ꯆꯠꯂꯨꯕꯅꯤ
ꯑꯣ ꯑꯣꯛ ꯁꯤꯡꯖꯨꯕꯨ ꯆꯥꯕ ꯍꯧꯅꯕ꯭ꯔ ꯅꫭꯏ
ꯆꯤꯡ ꯃꯇꯣꯟꯗ ꯀꯥꯕꯩꯅꯤꯗ ꯅꯣꯡ ꯐꯥꯗꯣꯛ ꯑꯈꯣꯏ ꯏꯃꯥꯟꯅꯕꯒꯩꯒ ꯆꯠꯄ
ꯋꯥꯕ꯭ꯔ
ꯆꯠꯈꯤꯕꯗꯤ ꯋꯥꯗꯦ ꯍꯂꯛꯄꯗ ꯋꯥꯏ
ꯂꯝꯕꯤꯗꯨ ꯁꯥꯡꯃꯟꯒ꯭ꯔꯕ ꯑꯌꯨꯛ ꯄꯨꯡ ꯀꯩꯅꯣꯗꯩ ꯆꯠ ꯑꯦ ꯆꯤꯡ ꯆꯠꯄꯕꯨ ꯈꯣꯡ ꯆꯠꯇꯗꯤ
ꯑꯁ
ꯑꯌꯨꯛ ꯄꯨꯡ ꯇꯔꯦꯠ ꯅꯤꯄꯥꯟ ꯑꯗꯥꯏꯗꯩ ꯆꯠꯄꯅꯦ ꯅꯨꯡꯗꯥꯡꯒꯤ ꯄꯨꯡ ꯇꯔꯦꯠ ꯃꯨꯛ ꯇꯥꯔꯝꯒꯅꯤ ꯌꯨꯝ ꯌꯧꯔꯛꯄꯗ
ꯊꯦꯡꯉꯤꯍꯦ
ꯊꯦꯡ ꯑꯥ ꯃꯇꯣꯟꯗꯅꯤꯃꯦ ꯅꯣꯡꯃꯥꯏꯖꯤꯡꯗꯨ ꯈꯪꯗ꯭ꯔꯣ
ꯈꯪꯉꯦ
ꯑꯗꯨꯗ
ꯆꯠꯄꯗꯤ ꯆꯠꯇꯦ
ꯎꯗꯤ ꯎꯔꯝꯒꯅꯤ
ꯎꯝ ꯑꯗꯨ ꯅꯪ ꯅꯣꯏ ꯐꯣꯇꯣ ꯀꯥꯞꯄ꯭ꯔꯣ ꯑꯗꯨꯗ
ꯐꯣꯇꯣꯖꯤ ꯑꯩꯒꯤ ꯐꯣꯟꯗꯗꯤ
ꯂꯩꯇꯦ ꯍꯥꯏꯅꯤ ꯎꯝ ꯈꯥꯡꯉꯦꯕ
ꯑꯣ ꯃꯐꯝ ꯑꯃꯅꯤ ꯀꯥꯞꯄꯗꯤ ꯌꯥꯎꯕꯅꯤ
ꯃꯆꯤꯟ ꯊꯤꯅꯨꯅꯦ ꯅꯪꯕꯣ
ꯑꯈꯣꯏꯅ ꯆꯠꯄꯒꯤ ꯍꯥꯏꯗꯤ ꯁꯨꯝ ꯑꯥ ꯃ ꯇꯣꯟꯗꯗꯤ ꯅꯝꯗ꯭ꯔꯦ ꯑꯩꯒꯤꯁꯤꯗꯗꯤ
ꯆꯤꯟꯊꯤꯕꯗꯤ ꯑꯩ ꯄꯥꯝꯗꯦ
ꯀꯔꯤꯅꯣ ꯆꯤꯟꯊꯤꯕ ꯇꯠꯇꯦ ꯑꯩꯍꯥꯏꯁꯤ ꯐꯣꯇꯣꯗꯤ ꯀꯌꯥ ꯌꯥꯎꯗꯦ ꯍꯥꯏꯕ ꯐꯥꯒꯤ ꯃꯥꯟ ꯃꯥꯜꯂꯦ ꯚꯤꯗꯤꯌꯣ ꯉꯛꯇ ꯑꯣꯏꯟ ꯇꯧꯋꯦ ꯍꯥꯏꯕ ꯂꯝꯕꯤ ꯆꯠꯂ ꯀꯥꯟꯗ ꯍꯛ ꯅꯝꯕꯅꯦꯕ ꯁꯤꯗꯤ ꯑꯩꯅꯗꯤ ꯄꯥꯏꯗꯦ ꯐꯣꯟ ꯏꯃꯥꯟꯅꯕꯅ ꯄꯥꯏ ꯅꯝꯖꯕꯅꯦꯕ
ꯌꯦꯡꯉꯒꯦꯅꯦ
ꯂꯥꯡꯉꯧ ꯑꯁ ꯇꯥꯁꯤꯟꯒꯦ ꯇꯧꯗ꯭ꯔꯥ ꯌꯦꯡꯉꯣ ꯊꯥꯖꯗ꯭ꯔꯒ ꯑꯥ ꯃꯇꯣꯟꯅꯦ ꯀꯩꯅꯣꯒꯤꯗꯤ ꯌꯥꯎꯔꯣꯏ ꯕꯣ ꯚ꯭ꯌꯨꯒꯤꯗꯤ ꯌꯥꯎꯋꯦ ꯚ꯭ꯌꯨꯒꯤ ꯊꯥꯔꯛꯑꯣꯔꯣ
ꯈꯪꯗꯦ ꯅꯪꯅ ꯄꯥꯝꯕ ꯊꯔꯛꯑꯣ ꯍꯣꯏ ꯊꯔꯛꯑꯣ
ꯊꯥꯔꯛꯀꯦ ꯊꯥꯔꯛꯀꯦ ꯁꯤꯁ ꯃꯤꯅ ꯑꯆꯨꯝꯕ ꯉꯥꯡꯉꯁꯨ ꯍꯦꯛꯇ ꯑꯣꯏꯗꯕ ꯉꯥꯡ ꯃꯥꯜꯂꯤꯗꯣ ꯅꯪꯅ ꯈꯜꯂꯤꯖꯦ
ꯏꯁꯥ ꯐꯣꯇꯣ ꯀꯥꯞꯇꯕ ꯃꯤꯑꯣꯏ
ꯍꯧꯖꯤꯛꯀꯥꯟ ꯅꯨꯄꯥꯗꯨ ꯀꯅꯥꯅ ꯊꯥꯖꯗꯣꯏꯅꯣ
ꯊꯥꯖꯔꯨꯅꯨ ꯊꯥꯖꯔꯨꯅꯨ ꯊꯥꯖꯗ꯭ꯔꯗꯤ ꯐꯔꯦ ꯑꯗꯨ ꯑꯈꯣꯏꯗꯤ ꯑꯁꯦꯡꯕꯗꯤ ꯍꯩꯔꯤ ꯏꯁꯥ ꯐꯣꯇꯣ ꯐꯖ ꯀꯥꯞꯇꯦ ꯑꯈꯣꯏꯗꯤ
ꯁꯤꯁꯦ ꯃꯥꯅꯤ ꯊꯥꯕꯛꯀꯤ
ꯚꯤꯗꯤꯌꯣ ꯑꯣꯏꯕꯩ ꯀꯨꯏꯕꯅꯦꯃꯤ ꯚꯤꯗꯤꯌꯣ ꯊꯥꯕꯕꯨ ꯀꯔꯤꯅꯣ ꯈꯨꯗꯛꯇ ꯂꯣꯏꯗꯧꯕꯩ ꯇꯥꯏꯞꯇ ꯍꯩꯁ ꯗꯤꯗ ꯊꯥꯒꯤꯗ꯭ꯔꯦ ꯈꯤꯇꯪꯗꯤ ꯇꯞꯄꯅꯤ ꯑꯩꯅ ꯈꯪꯉꯤꯖꯦ ꯂꯣꯗꯤꯡ ꯆꯠꯂꯤ
ꯃꯤꯁ
ꯎꯝ ꯀꯩ ꯍꯥꯏꯅꯣ
ꯒꯤꯗꯤ ꯌꯥꯎꯗꯤ ꯌꯦ ꯑꯩꯉꯣꯟ ꯗꯗꯤ
ꯍꯨꯝ ꯍꯨꯝ ꯍꯨꯝ
ꯃꯗꯨ ꯇꯣꯟ ꯎꯝ
ꯍꯧꯖꯤꯛ ꯐꯥꯎ ꯊꯔꯛꯇꯦꯀꯣ
ꯍꯥꯏꯕ ꯌꯧꯔꯝꯗꯥꯏꯒꯤꯅꯦꯕ
ꯍꯣꯏ ꯍꯣꯏ ꯑꯂꯩ ꯂꯩꯕ ꯊꯥꯔꯛꯎꯅꯦ ꯑꯗꯨꯅꯦꯌꯨ ꯑꯗꯥꯅꯦꯌꯨ ꯍꯥꯏꯔꯅꯨ ꯂꯩꯕ ꯊꯥꯔꯛꯑꯣ
ꯂꯝꯕꯤꯗ ꯆꯠꯄꯒꯤꯀꯣ ꯍꯥꯏꯗꯤ ꯆꯤꯡ ꯐꯥꯎꯔ ꯆꯠ
ꯀꯔꯤꯅꯣ ꯂꯣꯗꯤꯡ ꯆꯠ ꯂꯩꯕꯩꯅꯦꯃꯤ ꯅꯪꯕꯣ ꯊꯥꯔꯤꯅꯦꯕ ꯀꯩꯅꯣ ꯂꯥꯛꯀꯅꯤ ꯑꯍꯨꯝ ꯃꯉꯥ ꯑꯍꯨꯝ ꯇꯔꯨꯛ ꯅꯦꯕ ꯅꯦꯠꯁꯤ ꯐꯣꯔꯖꯤꯗ ꯑꯣꯟꯗꯒꯔꯦ
ꯂꯣꯗꯤꯡ ꯑꯗꯨꯝ ꯆꯠꯂꯣ ꯍꯥꯏꯌꯣ
ꯐꯠ ꯊꯝꯕ ꯌꯥꯗꯦ
ꯅꯩ ꯌꯥꯗꯦ
ꯆꯥꯕ꯭ꯔꯣ
ꯑ ꯀꯨꯢꯔꯦꯗ ꯑꯃꯅ ꯍꯥꯟꯅ ꯌꯧꯍꯜꯂꯛ ꯑ ꯒꯦ
ꯎꯝ ꯂꯥꯛꯑꯦ ꯂꯥꯛꯑꯦ ꯂꯥꯛꯑꯦ ꯀꯔꯤ ꯚꯤꯗꯤꯑꯣꯅꯣ ꯅꯪ ꯊꯥꯔꯤꯁꯦ ꯀꯩꯅꯣ ꯃꯤꯅꯤꯠ
ꯑꯗꯨ ꯑꯩ ꯑꯃ ꯌꯥꯎꯗ꯭ꯔꯣ
ꯅꯪ ꯌꯥꯎꯏ ꯀꯅꯥ ꯀꯅꯥ ꯆꯠꯂꯤꯅꯣ ꯃꯤ ꯀꯌꯥ ꯆꯠꯄ꯭ꯔꯥ
ꯗꯤ ꯍꯣꯏ ꯆꯠꯄꯕꯨꯗꯤ ꯌꯥꯎꯋꯦ ꯑꯗꯨ ꯑꯩꯅꯗꯤ ꯌꯥꯝ ꯄꯥꯏꯗꯕꯅꯤ ꯑꯩ ꯐꯣꯟ ꯉꯥꯛꯇꯅꯦꯕ ꯅꯥꯝꯃꯤꯁꯦ ꯑꯩꯅ ꯐꯣꯟꯗꯣ ꯄꯥꯏꯗꯦꯕ
ꯑꯗꯣ ꯃꯤ ꯀꯌꯥ ꯆꯠꯂꯤꯅꯣ ꯍꯥꯏꯕꯅꯦ ꯑꯃ ꯑꯅꯤꯑꯍꯨꯝ ꯃꯔꯤ ꯃꯉꯥ ꯇꯔꯨꯛ ꯁꯤꯛꯁ
ꯇꯔꯨꯛ ꯑꯩꯁꯤ ꯅꯪ ꯇꯥꯗꯕ꯭ꯔꯥ ꯎꯝ
ꯇꯥꯌꯦ ꯗꯣ ꯑꯗꯨꯗꯤ ꯑꯩ
ꯑꯃꯗꯤ ꯌꯥꯎ ꯃꯥꯜꯂꯤꯍꯦ ꯑꯩꯅ ꯀꯥꯞꯆꯔꯛ
ꯆꯦꯛ ꯇꯧꯔꯛꯄꯅꯦꯍꯦ ꯑꯗꯨꯗ ꯌꯥꯎꯔꯝꯕꯅꯦꯕ
ꯌꯥꯎꯏ ꯍꯥꯏ
ꯑꯦ ꯑꯩ ꯍꯖꯤꯛꯇ ꯆꯦꯛ ꯇꯧꯕꯅꯤ ꯑꯩꯗꯤ
ꯀꯔꯤ ꯅꯆꯤꯟꯅꯣ
ꯑꯩ ꯏꯇꯣꯝ ꯁꯤꯡꯒꯜꯗ ꯌꯥꯎꯗꯦꯀꯣ ꯑꯩ ꯏꯃꯥꯟꯅꯕ ꯁꯦꯝꯃꯗꯤ ꯌꯥꯎ ꯃꯥꯜꯂꯦ